ꯍꯜꯂꯣ ꯍꯂꯣ ꯍꯜꯂꯣ
ꯅꯪ ꯇꯣꯝ ꯄꯣꯛꯄ ꯆꯦꯛꯂꯥ
ꯇ꯭ꯔꯤ ꯃꯥꯏ ꯃꯥꯏ ꯅꯪꯒ ꯅꯪꯅꯒ ꯐꯣꯟꯒ ꯇꯧꯕꯗꯅꯦ ꯋꯥꯈ ꯌꯥꯔꯝꯕꯁꯦ ꯁꯤꯅ ꯑꯍꯥꯟꯕꯅꯦꯍꯦ ꯅꯥꯏꯇꯣꯝ ꯇꯥꯕ ꯖꯥꯇꯔꯤ
ꯅꯥꯏꯇꯣꯝ ꯇꯥꯕ ꯖꯥꯇꯔꯤ ꯑꯩ ꯐꯥꯏꯕꯔ ꯄꯨꯁꯤꯜꯂꯛꯑꯅꯤ ꯍꯧꯖꯤꯛ ꯅꯨꯃꯤꯗꯥꯡ ꯅꯨꯃꯤꯗꯥꯡ ꯎꯝ ꯉꯁꯤ ꯉꯁꯥꯏ ꯍꯥꯏꯈꯤꯕꯅꯤꯉꯣ ꯃꯣꯏ ꯅꯨꯃꯤꯗꯥꯡ ꯂꯥꯛꯀꯦ ꯅꯨꯃꯤꯠ ꯇꯥꯗꯧ ꯃꯥꯜꯂꯦꯅꯗꯤ ꯍꯥꯏꯔꯛꯄꯅꯤ ꯑꯗꯣ ꯅꯦꯠ ꯌꯥꯥꯅꯤ ꯀꯩꯝ ꯈꯜꯂꯨꯅꯨ ꯍꯥ
ꯎꯝ ꯂꯨꯄꯥ ꯀꯌꯥ ꯆꯪꯒꯤꯕ
ꯂꯨꯄꯥ ꯂꯤ ꯁꯤꯡ ꯑꯃ ꯆꯧꯉꯥ ꯑ ꯃꯥꯏ ꯆꯪ ꯌꯥꯔꯇꯦꯜꯒꯤꯗꯣ
ꯑꯦꯌꯥꯔꯇꯦꯜ ꯐꯥꯏꯕꯔ ꯀꯩꯅꯣꯗꯣ ꯔꯣ ꯑ ꯀꯦꯕꯜ ꯂꯔꯣ ꯅꯠꯇ꯭ꯔꯒ ꯑꯣꯌꯔꯂꯦꯁ
ꯀꯦꯕꯟꯅꯤ ꯀꯦꯕꯟ
ꯀꯦꯕꯜꯂ ꯊꯥꯛꯈꯦ ꯊꯥꯛꯈꯌꯥ ꯀꯥꯞꯄꯦ ꯍꯥꯏꯒꯦ ꯃꯣꯏꯖꯦ
ꯊꯥꯗ ꯊꯥ ꯑꯩ ꯍꯧꯖꯤꯛ ꯀꯥꯞꯄꯤꯖꯦ ꯊꯥ ꯑꯅꯤꯒꯤ ꯌꯥꯎꯔꯀꯅꯤ ꯍꯥꯏꯌꯦ ꯃꯣꯏꯅ
ꯍꯣꯏꯅꯦ ꯊꯥꯑꯅꯤ ꯀꯑꯝꯃꯤꯗꯣ
ꯑꯥ
ꯑꯣ ꯅꯪꯅ ꯀꯌꯥ ꯀꯌꯥ ꯍꯥꯞꯇꯣꯏꯅꯣ
ꯑꯗꯨ ꯍꯣꯔꯦꯟ ꯍꯪꯍꯧꯒꯦꯅ ꯇꯧꯕꯅꯦ ꯑꯩꯅ ꯑꯝꯇ ꯂꯥꯛꯑꯒ ꯑꯗꯨ ꯈꯪꯗꯦ ꯌꯥꯔꯛꯑꯅꯤ ꯀꯩꯏꯝ ꯅꯨꯡꯉꯥꯏꯇꯕ ꯇꯧꯔꯨꯅꯣ ꯑꯩꯖꯤ ꯅꯦꯠꯁꯤꯕꯨ ꯅꯥꯏꯇꯣꯝ ꯇꯥꯕ ꯖꯥꯇꯤ ꯅꯠꯇꯦ ꯑꯩ ꯍꯥꯥ
ꯑꯩꯒꯤ ꯗꯃꯛꯇ ꯀꯔꯤꯝ ꯋꯥꯔꯣꯅꯨ ꯀꯩꯅꯣ
ꯑꯩ ꯍꯧꯖꯤꯛꯅꯦꯠ ꯌꯥꯔꯅꯤ ꯀꯩꯝ ꯋꯥꯔꯅꯨ ꯅꯪꯅ ꯐꯣꯟ ꯇꯧꯔꯛꯄ ꯈꯨꯗꯤꯡ ꯑꯩ ꯋꯦꯜꯀꯝ ꯑꯣꯀꯦ ꯍꯦꯜꯂꯣ ꯍꯥꯏ ꯌꯦ ꯅ ꯇꯧꯔꯗꯧ ꯃꯇꯝꯅꯦ ꯍꯖ ꯆ
ꯗꯝ ꯆꯔꯁꯤ ꯀꯥꯏ ꯆ ꯁꯥ ꯅꯤ ꯄꯥꯏꯁꯜ ꯂꯛ ꯅꯨꯄꯤꯖꯦ ꯉꯥꯡꯗ꯭ꯔꯤꯀꯥꯟꯗ ꯋꯥꯍꯪꯁꯦ
ꯌꯥꯖꯅꯤ
ꯍꯣ ꯇꯧꯔꯛꯇ꯭ꯔꯤꯀꯥꯟꯗ ꯇꯧꯔꯛꯇ꯭ꯔꯤꯀꯥꯟꯗ ꯄꯥꯏꯕ ꯍꯧꯗꯣꯏꯅꯦꯕ ꯑꯩꯅ ꯇꯧꯒꯦ ꯈꯜꯂꯛꯑ ꯀꯥꯟꯗ ꯐꯣꯟꯁꯦ ꯄꯥꯏꯔ ꯅꯦ ꯕ
ꯑꯣꯛꯇ꯭ꯔꯤꯉꯩꯗꯦ ꯁꯠ ꯁꯠ ꯂꯥꯎ ꯄꯥꯏꯁꯤꯜꯂꯗꯧꯅꯤ ꯍꯧꯖꯤꯛ ꯅꯦꯋꯥꯛ ꯍꯧꯖꯤꯛ ꯍꯧꯖꯤꯛ ꯅꯦꯠꯋꯥꯛꯁꯦ ꯑꯗꯨꯝ ꯐꯥꯔꯒ ꯍꯧꯖꯤꯛ ꯅꯥꯀꯣꯡꯗ
ꯎꯝ ꯑꯩꯈꯣꯏꯗꯥꯏꯗꯨꯕꯨ ꯅꯣꯏ ꯗꯥꯏ ꯀ ꯑꯩꯈꯣꯏꯗꯥꯏ ꯏꯁꯥꯏꯖꯤꯕꯨ ꯀꯩꯅꯣ ꯌꯧꯔꯕꯅꯦ ꯏꯌꯥꯔꯇꯦꯟ ꯐꯥꯏꯕꯔ ꯌꯧꯔꯕꯅꯦ
ꯌꯧꯔꯦ ꯍꯥꯏꯌꯦ
ꯋꯥꯌꯔꯂꯦꯁ ꯅꯠꯇꯕꯤ
ꯋꯔꯂꯦꯁ ꯋꯥꯌꯔꯂꯦꯁ ꯅꯠꯇꯕꯤꯗꯤ ꯈꯪꯗꯦ ꯑꯗꯣ ꯑꯩꯒꯤꯁꯨ ꯑꯣꯏꯋꯔ ꯂꯦꯁ ꯋꯦꯌꯔ ꯑꯣꯏꯗꯧ ꯃꯥꯜꯂꯦ
ꯑꯗꯨꯅꯤ ꯋꯥꯔꯂꯦꯁ ꯅꯠꯇꯕꯤ ꯍꯥꯏꯖꯦ ꯀꯔꯤꯅꯣ ꯅꯪ
ꯑꯣ ꯋꯥꯌꯔꯂꯦꯁ ꯅꯠꯇꯕꯤ ꯑꯩꯗꯤ ꯋ ꯂꯦꯁ ꯍꯥꯏꯒꯨꯝ
ꯋꯥꯂꯁꯨ ꯀꯗꯦꯃꯣ ꯌꯧꯔꯄꯥ
ꯑꯥ
ꯌꯥ ꯐꯥꯏꯕ ꯇ ꯀꯏꯔꯦ ꯗ ꯂ ꯄꯁꯥꯗ ꯀꯌꯥꯌꯥꯝ ꯂꯩꯖꯅꯅ ꯆꯥꯅꯤꯡꯕ ꯁꯪꯉꯝꯗꯕꯅ ꯅꯠꯇ ꯌꯥꯝ
ꯁꯠ ꯂꯥꯎꯅ ꯅꯦꯠꯋꯥꯛꯇ ꯁꯠ ꯁꯠ ꯁꯠ ꯁꯠ ꯂꯥꯎꯅ ꯅꯨꯡꯉꯥꯏꯅꯤꯗꯅ
ꯅꯪ ꯔꯝ ꯁꯄ ꯍꯥꯏꯗꯅ ꯁꯔ ꯊꯥꯒꯨꯡꯉꯣ ꯇꯂꯞ ꯊꯥꯒꯤ ꯊꯥꯒꯤ ꯃꯣꯏ ꯄꯩꯁꯥ ꯍꯥꯞꯄꯤꯗꯨ ꯅꯪ ꯇꯣꯂꯣꯞ ꯑꯃꯝ ꯆꯥꯕ ꯆꯞ ꯃꯥꯟꯅꯗꯣꯏꯔꯤ ꯕꯤꯗꯤꯤ ꯑꯦꯐꯀꯤ
ꯄꯀꯌꯥ ꯑꯣꯏꯒꯦ ꯃꯣꯏꯁꯦ
ꯈꯪꯗꯦ ꯑꯗꯨꯕꯨꯗꯤ ꯑꯗꯨꯝ ꯆꯥꯎꯕꯅꯦ
ꯑꯣ ꯑꯗꯨꯗꯤ ꯀꯗꯥꯏꯗꯐꯥꯎ ꯑꯩꯩꯁꯦ ꯃꯨꯠꯊꯠꯂꯒꯦ ꯍꯥꯏꯕꯒꯨꯝꯕꯅꯦ ꯍ ꯖꯤꯑꯣꯣꯒꯨꯝꯕ ꯀꯩꯒꯨꯝꯕ ꯈ ꯐꯔꯦ ꯑꯗ ꯏꯌꯥꯔꯇꯦꯜꯒꯨꯝꯕ ꯕꯣꯗꯥꯒꯨꯝꯕ
ꯀꯣꯏꯒꯤꯅꯦ ꯋꯥꯔ ꯍꯥꯏꯁꯦ ꯏꯟꯗꯤꯌꯥꯅ ꯈꯛꯇ ꯅꯦꯝꯃꯦ ꯍꯥꯏꯗꯤ ꯁꯝꯅ ꯍꯥꯏꯔꯕꯗ ꯄꯩꯁꯥ ꯅꯦꯠꯀꯨꯝꯕꯁꯦꯀꯣ
ꯎꯝ
ꯂꯩ ꯂꯝꯝꯁꯦ ꯁ ꯂ ꯀ ꯦ
ꯎꯝ ꯀꯒꯤ
ꯎꯝ ꯍꯦ ꯐ꯭ꯔꯤꯗ ꯑꯗꯨꯝ ꯊꯥꯕ ꯆꯍꯤ ꯑꯃꯒ ꯍꯥꯞꯄꯒ ꯑꯗꯨꯝ ꯂꯩ ꯌꯥꯏꯗꯅ
ꯑꯥ
ꯐꯠꯇꯣ
ꯀ ꯍꯥꯏꯔꯤꯅꯣ ꯎꯝ ꯑꯇꯣꯞꯄ ꯀꯟꯇ꯭ꯔꯤꯗ ꯀꯥꯞꯄꯦꯕ
ꯑ ꯇꯣꯄ ꯇꯧ ꯂꯩ ꯑꯗꯨ ꯃꯤ ꯈꯔ ꯈꯪꯅꯤꯌꯦꯦ
ꯑꯆꯥꯖꯤ ꯎꯗ ꯀꯨꯏꯕꯗꯒꯤ ꯗꯦꯁꯇꯒꯤ ꯃꯤ ꯈꯪꯅ ꯂꯩꯔꯝꯃꯤ ꯇ ꯅꯖꯔꯤꯌꯥꯒꯕ ꯀꯥꯡꯪꯨꯒꯤꯦ ꯀꯣꯝꯕꯣꯗꯤꯌꯥ ꯀꯝꯕꯨꯨꯔꯣ
ꯑꯦꯕꯠ ꯑꯦꯕꯠ ꯀꯥ ꯑꯦꯕꯠ ꯀꯃꯅꯤꯁ ꯑꯦꯋꯥꯔꯗ
ꯑꯣ ꯑꯣ
ꯅꯪ ꯅꯦꯕꯁꯂ ꯀꯠꯇꯗꯣ ꯅꯕ ꯑꯗꯦ
ꯍꯥꯥ
ꯅꯅꯦ ꯄꯨꯁꯤꯜꯂꯛꯄꯗꯒꯤ ꯑꯗꯨꯝ ꯅꯨꯡꯉꯥꯏꯔꯅꯦꯕ ꯅꯪꯅꯦ ꯄꯨꯁꯤꯗ ꯀꯩꯗꯧꯅꯕꯅꯣ ꯂꯥꯏꯔꯤꯛ ꯄꯥꯅꯕꯗꯤ ꯑꯣꯏꯔꯝꯕ ꯒꯦꯝ ꯁꯥꯟꯅꯕ ꯑꯣꯏꯔꯝꯒꯅꯤꯅꯦ
ꯒꯦꯝꯕꯨ ꯀꯩꯅꯣꯅꯦ ꯒꯦꯝꯕꯨ ꯑꯗꯨꯝ ꯁꯥꯟꯅꯗꯅ ꯂꯩ ꯑꯗꯨꯕꯨ
ꯀꯁꯤꯅꯗꯦꯒ ꯅꯅꯦꯦꯠꯇ
ꯂꯥꯏꯔꯤꯛ ꯄꯥꯗꯣꯏꯁꯤꯅꯦ ꯋꯥꯟ ꯗꯦ ꯑ ꯕꯤꯀꯝ ꯑꯥꯏ ꯑꯦ ꯑꯦꯁ ꯀꯥꯏꯗꯣꯏ ꯑꯣꯏꯗꯣꯏꯅꯤꯅ
ꯏꯅꯦꯌꯥ ꯑꯣꯇꯣ ꯁꯔꯚꯤꯁꯁ
ꯑꯩꯈꯣꯏꯒꯤ ꯀꯔꯤ ꯀꯔꯤ ꯑꯩꯈꯣꯏꯒꯤꯁꯨ ꯄꯨꯁꯜꯂꯦ ꯋꯥꯏ ꯐꯥꯏ
ꯎꯝ ꯅꯣꯏ ꯊꯥꯕꯅ ꯀꯌꯥ ꯍꯥꯞꯀꯦ
ꯍꯣꯏꯗꯤ ꯌꯥꯗꯦ ꯅꯠꯇꯦ
ꯀꯌꯥ ꯖꯤꯑꯣ
ꯋꯥꯗ ꯃꯠꯇ
ꯀꯔꯤ ꯇꯣꯡꯗꯣꯡꯇꯪ
ꯑꯥꯏ ꯑꯦꯁ ꯇꯤꯚꯒꯤ ꯂꯥꯏ ꯇꯦꯟ ꯍꯥꯏꯕ ꯀꯩꯅꯣꯝ ꯂꯩꯕꯅꯦ
ꯑꯣ ꯑꯆꯥ
ꯑꯗꯨ ꯑꯗꯨꯕꯨ ꯁꯗꯦ ꯑꯣꯏꯣꯏꯗꯦ
ꯎꯝ
ꯑꯗꯨ ꯅꯨꯡꯉꯥꯏꯕ
ꯑꯣꯝ
ꯍꯥꯏꯗꯤ ꯃꯅꯤꯄꯨꯔꯤꯁꯦꯅꯦ ꯌꯥꯝ ꯂꯣꯏꯅ ꯊꯦꯡꯕ ꯂꯝ ꯅꯠꯇ꯭ꯔꯣ
ꯃꯥꯅꯦ ꯑꯗꯨꯕꯨꯗꯤ
ꯑꯗꯨꯗꯣ
ꯇꯧꯋꯦꯕ ꯅꯦꯠ ꯊꯤꯡꯕꯗ ꯌꯥꯎꯗꯦꯕ ꯄꯥꯛ
ꯎ ꯅꯣꯏꯒꯤꯗꯣ
ꯍꯣꯏ
ꯑꯩꯈꯣꯏ ꯑꯦꯌꯥꯔꯇꯦꯟꯒꯤꯁꯤ ꯌꯥꯎꯒꯗ꯭ꯔꯥ ꯑꯗꯨ
ꯌꯥꯎꯅꯦ ꯑꯗꯨ ꯌꯥꯗꯅꯦꯦ ꯑꯣ
ꯀꯩꯒꯤꯅꯣꯅꯦ ꯑꯩꯅ ꯅꯦꯠ ꯊꯤꯡꯕꯗ ꯌꯥꯎꯗꯅꯕꯅ ꯀꯩ ꯇꯧꯔꯤ ꯑꯗꯨꯒ ꯄꯨꯁꯜꯅꯤ ꯑꯗꯨꯒ
ꯎ ꯀꯗꯣꯉꯥꯏꯅꯧꯕ ꯖꯤꯑꯣꯣꯁꯦ ꯅꯣꯏꯗꯥꯏꯗꯤ ꯌꯥꯝ ꯅꯨꯡꯉꯥꯏꯇꯥꯏ ꯍꯥꯏꯗꯤ ꯀꯃꯥꯏꯅ ꯇꯧꯔꯤꯅꯣ
ꯈꯪꯗꯦꯕꯣ ꯕꯣꯟ ꯌꯦꯡꯅꯕ ꯏꯟꯇꯦꯅꯥ ꯑꯃ ꯊꯤꯡꯀꯠꯂꯒ ꯍꯥꯏ ꯑꯗꯣ ꯈꯪꯗꯦ ꯆꯨꯝꯃꯤꯔ ꯂꯥꯂꯒꯗꯤ
ꯑ ꯑꯇ ꯄꯥꯏꯣ ꯀꯣꯕ
ꯑꯥ
ꯔ ꯐ ꯇꯏꯔꯤꯕ
ꯂꯣꯏꯒꯗ ꯂ ꯂꯨꯄꯥ ꯀꯌꯥ ꯊꯒꯦ
ꯑꯩꯈꯣꯏꯁꯦ ꯊꯥꯗ ꯀꯩꯅꯣ ꯊꯤꯌꯦ ꯆꯥꯝꯃꯔꯤ ꯊꯤ ꯍꯥꯟꯅ ꯆꯍꯨꯝ ꯆ ꯆꯍꯨꯝ ꯌꯥꯡꯈꯩ ꯊꯤꯔꯝꯃꯦ ꯑꯗꯨ ꯃꯣꯏ ꯍꯥꯏꯔꯤ ꯆꯍꯨꯝ ꯌꯥꯡꯈꯩꯗꯣ ꯀꯩꯅꯣꯅꯦ ꯑꯁꯤꯅꯤ ꯇꯃꯦ ꯍꯥꯏꯩꯗꯤꯦ
ꯑꯗꯤ ꯑꯦꯝ ꯕꯤ ꯕꯤ ꯑꯦꯁ ꯐꯪꯉꯦ ꯁꯤꯅꯦꯕꯀꯣ
ꯎꯝ
ꯏ ꯆꯕ ꯆꯍꯨꯝ ꯌꯥꯡꯈꯩꯗꯨ ꯂꯩꯇ꯭ꯔꯦ ꯍꯧꯖꯤꯛ ꯆꯃꯌꯥ ꯀꯩ ꯀꯂ
ꯆꯥꯝꯃꯔꯤ ꯌꯥꯡꯈꯩꯒꯤ ꯂꯥꯛꯑꯦ ꯑꯆꯥ
ꯆꯥꯝꯃꯔꯤ ꯌꯥꯡꯈꯩꯒꯤ ꯂꯣꯀꯥ ꯆꯥꯝꯃꯔꯤ ꯌꯥꯡꯈꯩꯒꯤ ꯆꯥꯝꯃꯔꯤꯒꯤ ꯆꯃꯤ ꯑꯗꯨꯅ ꯑꯩꯈꯣꯏꯒꯤ ꯃꯣꯏ ꯍꯥꯏꯔꯤꯁꯦ ꯐꯣꯔꯇꯤ ꯑꯦꯝ ꯕꯤ ꯕꯤ ꯑꯦꯁꯅꯤ ꯏꯌꯦ
ꯎꯝ
ꯁꯀꯤꯃꯅꯕꯠꯇ
ꯑꯦꯝ ꯕꯤ ꯄꯤ ꯑꯦꯁ ꯑꯦꯝ ꯄꯤ ꯄꯕꯤ ꯑꯦꯁ ꯑꯦꯝ ꯕꯤ ꯄꯕꯤ ꯑꯦꯁ ꯍꯥꯏꯁꯦ ꯀꯔꯤ ꯍꯥꯏꯅꯣ ꯚꯏ ꯑꯦꯝ ꯄꯤ ꯄꯤ ꯑꯦꯁ ꯍꯥꯏꯕ꯭ꯔꯣ ꯑꯦꯝ ꯄꯤ ꯄꯤ ꯑꯦꯁ ꯍꯥꯏ
ꯑꯦꯝ ꯕꯤ ꯄꯤ ꯑꯦꯁ
ꯑꯦꯦꯝꯕꯤ ꯄꯤ ꯑꯦꯁ ꯎꯝꯝ ꯎꯝ ꯀꯩ ꯍꯥꯏꯅꯣ ꯚꯥꯏꯗꯨ
ꯑꯦꯝ ꯕꯤ ꯄꯥꯔ ꯁꯦꯀꯦꯟ ꯍꯥꯏꯕꯅꯤ ꯃꯦꯒꯥ ꯄꯥꯔ ꯁꯦꯀꯦꯟ
ꯑꯣ ꯑꯣ ꯑ ꯃꯦꯒꯥ ꯑꯣꯏꯗꯣꯏꯅꯤ
ꯀꯩꯅꯣ ꯁꯄꯔꯕꯤ ꯀꯌꯥꯅꯗꯤ ꯀꯌꯥ ꯁꯔ ꯑꯗꯨ
ꯎꯝ
ꯑꯗꯨ ꯇꯅꯤꯗ ꯑꯗꯨꯅꯅꯨꯡ ꯗꯤ ꯌꯥ ꯊꯅ ꯍꯣꯏꯅ ꯍꯦꯜꯂꯤꯗ ꯌꯥꯝꯝ ꯊꯗ
ꯑꯣ
ꯑꯩꯁꯨ ꯌꯥ ꯑꯔꯇꯦꯟꯗ ꯂꯥꯛꯅꯤ ꯈꯪꯉꯒꯗꯤ ꯑ ꯑꯔꯇꯦꯟ ꯑꯣꯏꯅ ꯄꯩꯁꯥꯁꯨꯣ ꯌꯥꯝ ꯆꯥꯎꯋꯦꯕ
ꯎꯝ ꯂꯨꯄꯥ ꯊꯥꯃꯨꯛꯇ ꯂꯨꯄꯥ ꯀꯌꯥ ꯑꯣꯏꯔꯒꯁꯨꯥꯖꯥꯠꯅ ꯃꯣꯏꯁꯤꯅ
ꯎꯝ ꯀꯃꯤꯗꯤ ꯑꯣꯏ ꯁꯃ ꯑꯃꯛꯇ ꯑꯣꯏꯔ ꯀꯅ ꯃꯥꯜꯦ
ꯊꯥꯃꯗ
ꯎꯝ ꯗꯥꯇꯦ
ꯕꯥꯂꯣ ꯅꯉꯥꯢꯗꯣꯔꯦꯅꯦ ꯑꯗꯨꯗꯤ
ꯗꯔꯦ ꯑꯦꯝꯌꯨꯁꯥ ꯊꯣꯛꯄꯅꯤꯅ
ꯄꯩꯁꯥ ꯊꯣꯛꯄꯅꯤꯅ ꯍꯧꯖꯤꯛ ꯀꯨꯗꯣꯔꯦꯅꯦ ꯂꯩꯕꯥꯛ ꯃꯅꯨꯡ ꯆꯪꯕꯅ ꯐꯗꯧꯖꯥꯠꯂꯥ ꯍꯥꯍꯥꯍꯥ
ꯍꯤꯇꯥ ꯁꯥꯗꯅ ꯑꯗꯨ ꯁ꯭ꯔꯤ ꯂꯪꯀꯥꯗ ꯐꯥꯎꯒꯠꯂꯛꯑꯕ ꯗꯛ ꯂꯧꯥꯎꯅ
ꯑꯗꯨ ꯌꯥꯕ꯭ꯔꯕ
ꯕꯥꯢ ꯑꯩꯈꯣꯏ ꯂꯧꯋꯥꯏꯔꯝꯗꯦꯅꯥꯕ ꯂꯤꯟ ꯅ ꯍꯉꯣꯢꯏ ꯇꯥꯟꯅꯔꯛꯏꯅꯦ
ꯍꯍꯍ ꯍꯍꯍ ꯂꯤꯟꯅ ꯍꯪꯉꯣꯏ ꯇꯥꯅꯔꯛꯑꯦ
ꯍꯉꯣꯢꯅ ꯂꯤꯟ ꯇꯅꯔꯦ ꯑꯦ
ꯇꯥꯟꯅꯕꯒꯤ ꯋꯥꯔꯤ ꯑꯃ ꯂꯩꯒꯤꯗꯥꯢꯅꯦ
ꯂꯩꯌꯦꯅꯦ ꯊꯥꯏꯅ ꯑꯥ
ꯍꯥꯏꯅ
ꯍꯥꯏꯕ
ꯍꯣꯏ ꯑꯗꯨꯒꯤ ꯅꯨꯄꯥ ꯂꯥꯛꯑꯦꯁꯨ ꯍꯩꯌꯦꯅ ꯈꯟꯅꯔꯕ ꯃꯤꯅ
ꯑꯍꯍꯍꯍ
ꯑꯗꯨꯒ ꯃꯥ ꯁꯣꯏꯕꯗꯒꯤ ꯍꯪꯉꯣꯏꯅ ꯂꯤꯟ ꯂꯥꯟꯅꯔꯦ ꯍꯥꯏꯕꯗꯣ
ꯎꯝ
ꯑꯗꯨ ꯃꯥꯅ ꯁꯤꯗꯤ ꯆꯨꯝꯅꯕ ꯎꯠꯂꯒꯦꯅ ꯃꯥꯅ ꯀꯔꯤ ꯌꯥꯝ ꯇꯧꯒꯦ ꯌꯥꯏ ꯑꯗꯨꯕꯣ ꯑꯩꯈꯣꯏꯒꯤ ꯁꯟꯗꯣ ꯑꯌꯨꯛ ꯈꯨꯗꯤꯡ ꯍꯧꯒꯠꯂꯒ ꯍꯧꯒꯠꯂꯒꯁꯨꯖꯩꯌꯦꯅ ꯍꯥꯏꯗꯥꯏꯅꯦ
ꯍꯍꯍꯍꯍ ꯂꯩꯈꯤꯕꯅꯤꯅ ꯂꯩꯈꯤꯕꯅꯤ
ꯍꯥꯢꯕꯅꯦ ꯃꯌꯥꯝ ꯊꯥꯖꯗꯕꯩ ꯑꯗꯨ ꯇꯣ ꯀꯣꯅ
ꯊꯥꯖ ꯊꯥꯖꯒꯤꯗꯣ
ꯂꯨꯖꯍꯟꯕꯗꯣ
ꯑ ꯊꯥꯏꯅ ꯑꯉꯥꯡ ꯑꯉꯥ ꯑ ꯁꯟꯗꯣ ꯀꯩ ꯇꯧꯗꯥꯏ ꯁꯅꯥꯎꯗꯒꯤ ꯇꯧ ꯀꯥꯏꯅꯤ ꯣꯏ
ꯅꯨꯄꯤ ꯇꯝꯕꯤꯈꯤꯕ ꯑꯅꯪꯈꯤꯕ ꯃꯐꯝ ꯊꯇꯤꯀꯥꯟꯗ
ꯑꯥ
ꯖꯨ ꯍꯥꯟꯂꯨꯊ ꯊꯣꯛꯍꯟꯕ ꯑꯗꯨꯝ ꯌꯨꯗꯕꯤꯨ ꯑꯩ ꯈꯨꯗꯤꯡꯒꯤ ꯄꯨꯊꯔꯒ
ꯑ
ꯁꯥ ꯉꯥꯗꯤ ꯇꯝꯕꯤꯔꯤꯉꯩ ꯑꯗꯨꯝ ꯍꯩꯗꯅ
ꯍꯥꯏ ꯍꯥꯏ
ꯑꯗꯨꯅꯦ ꯃꯥ ꯍꯥꯏꯅꯤꯡꯉꯤꯁꯦ ꯇꯧꯉꯦ ꯇꯧꯔꯗꯤ ꯌꯦꯟꯅ ꯌꯦꯜꯂꯗꯤ ꯑꯗꯨꯝ ꯉꯝꯅꯕ ꯌꯦꯜꯂꯣꯁꯤꯅꯤ ꯃꯥ ꯍꯥꯏꯅꯤꯡꯉꯤꯁꯦ
ꯍꯣꯏ ꯅꯃꯗ ꯏꯂꯦꯂ ꯂꯪ ꯈꯪꯉꯍꯦ
ꯑꯗꯨꯔ ꯍꯥꯏꯗꯤ ꯃꯅꯕꯤꯠꯇ ꯃꯤꯂꯕꯥꯟꯗꯕꯤ
ꯑꯆꯥꯐ꯭ꯔꯥ
ꯑꯣꯁꯨꯨꯝ ꯇꯂꯣ ꯅꯤꯗ ꯐꯣꯟ ꯀ ꯏꯩꯅꯣ ꯃꯒ ꯊꯅꯔꯖ